ꯎꯝ ꯎꯝ ꯇꯕ꯭ꯔꯣ
ꯇꯥꯏꯌꯦ
ꯇꯨꯉꯥꯏꯔꯤꯕꯣ
ꯅꯨꯡꯉꯥꯏꯔꯤ
ꯎꯝ ꯀꯩꯗꯧꯔꯤꯅꯣ ꯍꯧꯖꯤꯛꯇꯤ
ꯀꯔꯤꯁꯨ ꯇꯧꯗꯔꯦ ꯍꯧꯖꯤꯛꯇꯤ ꯆꯥꯛ ꯆꯥꯊꯣꯛꯑꯒ ꯃꯄꯥꯟꯗ ꯂꯩ
ꯀꯩ ꯃ ꯁꯦ
ꯀꯔꯤꯕ
ꯀꯔꯤ ꯃꯊꯦꯜꯅꯣ
ꯀꯥꯡꯁꯣꯏ ꯆꯥꯏꯌꯦ ꯅꯗꯤ ꯆꯥꯔꯕꯣ
ꯎꯝ ꯆꯔꯦ ꯉꯁꯤ ꯁꯣꯏꯕꯨꯝ
ꯁꯣꯏꯕꯨꯝ ꯊꯣꯡꯕ꯭ꯔꯣ ꯅꯠꯇ꯭ꯔꯒ
ꯊꯣꯡꯕꯅꯦ
ꯑꯣ ꯑꯣ
ꯍ
ꯀꯅꯥ ꯀꯅꯥꯅ ꯇꯣꯡꯂ ꯉꯁꯤ
ꯀꯩꯅꯣꯅ ꯏꯃꯥꯟꯅꯕꯤꯅ ꯊꯣꯡꯉꯦ ꯑꯩ ꯏꯔꯨꯖꯕꯗ ꯉꯁꯥꯏ ꯐꯣꯟ ꯇꯧꯔꯛꯄꯗꯣ ꯅꯠꯇ꯭ꯔꯣ
ꯃꯥꯟꯅꯦ
ꯑꯥ ꯅꯪ ꯋꯥꯆꯦꯞꯇ ꯇꯧꯕꯗꯣ
ꯎꯝ
ꯑꯣ ꯑꯣ
ꯏꯃꯥꯟꯅꯕꯤꯅ ꯊꯣꯡꯉꯦ ꯑꯩꯅ ꯏꯔꯨꯖꯕ ꯆꯠꯄꯗ
ꯍꯥꯎ ꯕꯔꯣ ꯅꯃꯥꯟꯅꯕꯤꯅ ꯊꯣꯡꯕꯁꯦ
ꯍꯥꯎꯋꯦ ꯀꯔꯤꯁꯨ ꯆꯥꯅꯤꯡꯉꯥꯏ ꯂꯩꯇꯦ ꯉꯁꯤꯗꯤ ꯀꯥꯡꯁꯣꯏ ꯑꯃꯗꯨꯅꯦ ꯑꯗꯨꯒ ꯑꯆꯥ ꯑꯃ ꯃꯣꯔꯣꯛꯀꯤ ꯑꯆꯥ ꯑꯃ ꯆꯥꯏ ꯑꯗꯨ ꯈꯛꯇ ꯉꯥꯏꯔꯦ ꯆꯥꯕ ꯑꯎ ꯃꯣꯔꯣꯛ ꯃꯦꯠꯆ ꯃꯣꯛ ꯃꯦꯠꯄꯁꯨ ꯑꯃ ꯃꯦꯠꯂꯤꯀꯣ ꯑꯇꯩ ꯃꯊꯦꯟ ꯌꯥꯎꯗ꯭ꯔꯦ
ꯇꯧꯕꯅꯤ ꯍꯦꯟꯅ ꯍꯥꯎꯗꯕꯧ ꯃꯥꯜꯂꯦꯀꯣ
ꯍꯥꯎꯋꯦ ꯍꯥꯎꯋꯦ
ꯅꯃꯟꯅꯕꯤꯗꯒꯤ ꯍꯦꯂꯝꯒꯅꯤꯕ ꯅꯪꯅ
ꯍꯌꯦꯡꯗꯤ ꯀꯗꯥꯏ ꯀꯗꯥꯏ ꯆꯠꯇꯣꯏꯅꯣ ꯊꯕꯛ ꯆꯠꯇꯣꯏꯔꯣ
ꯍꯌꯦꯡꯗꯤ ꯈꯪꯗ꯭ꯔꯦ ꯍꯌꯦꯡ ꯅꯣꯡꯉꯥꯜꯂꯒ ꯈꯪꯗꯣꯏꯅꯤ
ꯎꯝ
ꯍꯧꯖꯤꯛꯀꯥꯟꯁꯤ ꯅꯣꯡ ꯆꯨꯕꯀꯣ ꯅꯣꯡ ꯐꯖꯥꯅ ꯆꯨꯨꯔꯕ ꯑꯗꯨ ꯑꯗꯨꯒꯤ ꯇꯝꯕ ꯉꯝꯗꯦ
ꯑꯣ ꯑꯣ ꯅꯣꯡ ꯆꯨꯔꯗꯤ ꯊꯥꯕꯛ ꯆꯠꯄꯁꯨ ꯅꯨꯡꯉꯥꯏꯇꯕꯅꯦ
ꯎꯝ ꯑꯗꯨꯗꯤ ꯂꯦꯅꯨꯡꯉꯂꯥꯡꯒ ꯃꯤꯠ ꯅꯤ ꯅꯣꯡꯖꯨꯗꯔꯗꯤ ꯊꯕꯛ ꯆꯠꯀꯅꯤ ꯊꯕꯛ ꯆꯠꯀꯅꯤ ꯀꯔꯤ ꯊꯕꯛꯅꯣ ꯍꯥꯏꯗꯤ ꯈꯪꯗꯦ
ꯑꯣ ꯑꯣ ꯑꯣ ꯐꯩ ꯐꯩ ꯐꯩ ꯅꯪꯁꯨ ꯅꯣꯏ ꯅꯪꯕꯨ ꯀꯩꯅꯣ ꯂꯧꯗꯣ
ꯎꯝ
ꯂꯧꯗꯣ ꯎ ꯂꯧ ꯇꯧꯕ꯭ꯔꯣ ꯂꯧ ꯂꯤꯡꯕꯒꯨꯝꯕ ꯍꯧꯖꯤꯛꯇꯤ ꯇꯝꯄꯥꯛꯀꯤ ꯂꯧ ꯍꯥꯏꯁꯤꯔꯥ
ꯂꯣꯢꯈ꯭ꯔꯦꯗ
ꯂꯣꯏꯈ꯭ꯔꯕ꯭ꯔꯣ ꯂꯧ ꯈꯣꯏꯕ ꯈꯣꯠꯄ ꯇꯧꯕꯗꯣ
ꯎꯝ ꯑꯣ ꯐꯥꯏꯦ
ꯑꯣ
ꯎꯝ ꯅꯪ ꯍꯌꯦꯡ ꯀꯥꯏ ꯆꯠꯗꯣꯏꯕ
ꯑꯝ ꯍꯌꯦꯡ ꯂꯩꯒꯅꯤ ꯑꯗꯣ ꯍꯌꯦꯡꯁꯦ ꯁꯦ ꯈꯪꯗꯦ ꯏꯃꯥ ꯑꯩꯈꯣꯏꯒꯤ ꯀꯩꯅꯣꯗꯨꯅ ꯂꯥꯛꯑꯣꯗꯤ ꯍꯥꯏꯕꯅꯦ ꯍꯌꯦꯡꯁꯦ ꯏꯃꯥꯟꯅꯕꯤ ꯏꯃꯥꯟꯅꯕ ꯑꯩꯈꯣꯏꯅ ꯂꯥꯛꯀꯦ ꯍꯥꯏꯔꯗꯤ ꯂꯥꯛꯇꯣꯏꯅꯤ ꯑꯗꯨꯒ ꯂꯥꯛꯒꯅ ꯂꯥꯛꯇ꯭ꯔꯁꯨ ꯌꯥꯔꯦ ꯍꯥꯏꯗꯤ ꯂꯥꯛꯑꯣꯏ ꯆꯠꯂꯣꯏ
ꯅꯃꯥꯅꯕꯤꯔꯣ ꯅꯃꯥꯅꯕꯔꯣ
ꯏꯃꯥꯟꯅꯕꯤꯁꯨ ꯏꯃꯥꯟꯅꯕꯁꯨ ꯑꯩꯈꯣꯏ ꯍꯌꯦꯡ ꯁꯦꯂꯣꯛ ꯋꯥꯛ ꯇꯧꯁꯦꯅ ꯍꯥꯏꯅꯕꯅꯦꯕ
ꯑꯣ
ꯑꯗꯨꯒꯤ ꯑꯁꯦꯡꯕꯗꯤ ꯉꯔꯥꯡ ꯇꯧꯈꯤ ꯀꯔꯤꯁꯨ ꯇꯧꯗꯦ
ꯅꯪꯅ ꯁꯣꯔ ꯍꯣꯟꯕꯗꯣ ꯌꯥꯝ ꯌꯥꯝ ꯑꯊꯨꯕ ꯊꯕꯛꯒꯨꯝ ꯅꯠꯇꯦ ꯑꯊꯨꯄ ꯊꯕꯛꯒꯨꯝꯕ ꯇꯧꯔꯒ ꯁꯣꯔ ꯍꯣꯟꯕ ꯃꯥꯟꯕ ꯑꯗꯨꯒꯤ
ꯑꯣ ꯑꯣ ꯅꯠꯇꯦ ꯅꯠꯇꯦ ꯑꯩꯅ ꯁꯨꯝ ꯃꯄꯥꯟꯗ ꯁꯨꯃꯥꯡꯗ ꯆꯠꯊꯣꯛ ꯆꯠꯁꯤꯟ ꯇꯧꯕꯗꯣ
ꯑꯣ
ꯈꯛꯇ ꯇꯧꯕꯅꯤꯗ ꯊꯕꯛ ꯀꯔꯤꯁꯨ ꯇꯧꯗꯦ ꯅꯨꯡꯗꯥꯡꯗ ꯄꯨ ꯊꯕꯛ ꯂꯩꯇꯦꯗ ꯁꯦꯁ ꯍꯣꯔꯦꯟꯗꯤ ꯂꯩꯒꯅꯤ
ꯎꯝ ꯏꯍꯦ ꯉꯁꯤ ꯕꯣꯜ ꯂꯩꯔꯗꯤ ꯅꯨꯡꯉꯥꯏꯒꯗꯕꯅꯤꯅꯦ ꯃꯖꯦ ꯃ
ꯑꯗꯨ ꯑꯣꯏꯔꯁꯨ ꯑꯍꯤꯡꯗꯗꯤ ꯌꯦꯡꯕ ꯉꯝꯃꯔꯣꯏꯗ ꯑꯍꯥꯟꯕ ꯍꯧꯕꯗꯗꯤ ꯐꯖꯅ ꯌꯦꯡꯕꯅꯦ ꯑꯗꯨ ꯍꯧꯖꯤꯛꯀꯥꯟꯗꯤ ꯌꯦꯡꯗ꯭ꯔꯤꯗ ꯑꯗꯨ ꯉꯁꯤ ꯑꯌꯨꯛꯇꯤ ꯌꯦꯡꯉꯨꯀꯣ
ꯎꯝ
ꯉꯥꯡ ꯑꯁ ꯉꯔꯥꯡ ꯐ꯭ꯔꯥꯏꯗꯦ ꯏꯔꯥꯏ ꯅꯨꯃꯤꯠꯇꯣ ꯐꯖꯅ ꯇꯨꯝꯗꯅꯕꯒꯤ ꯉꯔꯥꯡꯁꯨ ꯑꯩ ꯅꯨꯃꯤꯠ ꯆꯨꯞꯄ ꯇꯨꯝꯗꯦ ꯑꯗꯨꯒꯤ ꯌꯥꯝ ꯇꯨꯝꯅꯤꯡꯂꯛꯄ ꯑꯗꯨꯅ ꯉꯔꯥꯡꯗꯤ ꯄꯨꯡ ꯇꯔꯥꯃꯥꯊꯣꯏꯗ ꯉꯟꯅ ꯇꯨꯝꯃꯦ ꯑꯗꯨꯒ ꯉꯁꯤ ꯑꯌꯨꯛꯅ ꯉꯟꯇꯥ ꯍꯧꯒꯠꯂꯦ ꯑꯗꯨꯒ ꯄꯣꯜ ꯑꯃꯨꯛ ꯌꯦꯡꯕ ꯑꯗꯨꯒ ꯎꯝ ꯍꯌꯦꯡ ꯍꯟꯆꯤꯠ ꯑꯃꯨꯛ ꯂꯩꯕꯗꯣ ꯐ꯭ꯔꯥꯟꯁꯀ ꯏꯁꯄꯦꯟ ꯂꯩꯕꯗꯨꯗꯤ ꯌꯦꯡꯕ ꯐꯪꯒꯗꯧ ꯃꯥꯟꯗ꯭ꯔꯦ
ꯀꯩꯒꯤ
ꯑꯩꯈꯣꯏ ꯑꯦꯛꯖꯥꯝ ꯂꯩꯌꯦ ꯑꯗꯨ ꯅꯨꯃꯤꯠꯇꯣ ꯑꯗꯨꯒ ꯅꯣꯡꯉꯥꯜꯂꯒ ꯑꯥꯔꯖꯦꯟꯇꯤꯅꯥꯒꯤꯗꯤ ꯑꯃꯨꯛ ꯌꯦꯡꯕ ꯐꯪꯒꯅꯤ ꯅꯪ ꯅꯪꯁꯦ ꯏꯁꯄꯦꯟꯅꯤ ꯍꯥꯏꯕ ꯅꯠꯇ ꯇ꯭ꯔꯣ
ꯎꯝ ꯏꯁꯄꯦꯏꯟ ꯄꯩꯁꯥ ꯍꯟꯅꯥꯁꯤꯔꯣ
ꯀꯔꯤ ꯀꯔꯤ ꯑꯩꯗꯤ ꯏꯁꯄꯦꯟꯁꯨ ꯅꯁꯨ ꯅꯠꯇꯕꯅ ꯀꯃꯥꯏ ꯀꯃꯥꯏꯅ ꯊꯥꯟꯅꯗꯣꯏꯕ
ꯍꯥꯏꯗꯤ ꯍꯥꯏꯗꯤ ꯅꯪ ꯐ꯭ꯔꯥꯟꯁꯅꯦꯕꯀꯣ
ꯍꯥꯟꯅꯠꯇ ꯑꯦ
ꯑꯗꯨꯗꯤꯅꯪ ꯀꯥꯟꯅꯥꯅ
ꯑꯩ ꯑꯔꯖꯦꯟꯇꯤꯅꯥꯅꯦ
ꯅ ꯑꯥꯔꯖꯦꯟꯇꯤꯅꯥ ꯁꯅꯥꯅꯕ ꯅꯨꯃꯤꯠꯇꯗ ꯄꯩꯁꯥ ꯊꯥꯟꯅꯖꯔꯣ꯫
ꯀꯔꯤ ꯑꯣꯏꯅ ꯊꯅꯥꯁꯦ ꯄꯩꯁꯥ ꯂꯩꯇꯦꯔ
ꯑꯦ
ꯄꯔꯇꯩ ꯅꯅꯤꯌꯥ ꯄꯩꯁꯥ ꯂꯩꯇ
ꯆꯥꯝꯃꯒꯨꯝꯕ ꯆꯅꯤꯒꯨꯝꯕꯗꯤ ꯂꯩꯔꯕꯝꯅꯤꯅ
ꯑꯗꯣ
ꯅꯪ ꯑꯔꯖꯦꯟꯇꯤꯅꯥ ꯁꯄꯣꯔꯠ ꯇꯧꯔꯒ ꯄꯥꯅꯨꯡꯁꯤ ꯍꯥꯏꯔꯒꯅ ꯄꯩꯁꯥ ꯁꯥꯟꯅꯕꯁꯤ ꯀꯤꯔꯦꯕꯀꯣ
ꯀꯤꯕ ꯀꯤꯔꯕ ꯋꯥꯟꯗ꯭ꯔꯦ ꯑꯩꯅ ꯑꯥ ꯍꯥꯏꯁꯤꯅꯅꯦ ꯅꯪꯅ ꯍꯥꯏꯔꯤꯁꯦ ꯑꯥ ꯅ ꯑꯥ ꯏꯁꯄꯦꯟꯒ ꯐ꯭ꯔꯥꯟꯁ ꯅꯥꯒꯅꯦꯕꯀꯣ ꯁꯥꯟꯅꯔꯒ ꯏꯁꯄꯦꯟꯅ ꯉꯝꯉꯝꯃꯗꯤ ꯄꯤꯁꯥꯥꯗꯣ
ꯎꯝ
ꯑꯩꯅꯥ ꯄꯤꯗꯣꯏꯕ ꯁꯨꯃꯥꯏꯅ ꯍꯥꯏꯕ꯭ꯔꯣ
ꯎꯝꯃꯪꯉꯗꯅꯤꯅ ꯅꯪ ꯑꯔꯖꯦꯟꯇꯤꯅꯥꯅꯤꯗꯅ ꯑꯥꯔꯖꯦꯟꯇꯤꯅꯥꯒ ꯏꯪꯂꯦꯟꯒꯨꯝꯕ ꯁꯥꯟꯅꯔꯦ ꯍꯥꯏꯈ꯭ꯔꯕꯀꯣ
ꯑꯥ
ꯑꯗꯨꯗꯥ ꯑꯩꯅ ꯑꯩꯅ ꯏꯪꯂꯦꯟꯒꯤ ꯁꯔꯨꯛꯇ ꯑꯩꯅ ꯄꯩꯁꯥ ꯄꯤ ꯄꯨꯊꯣꯛꯑꯅꯦꯕ ꯅꯪ ꯑꯔꯖꯦꯟꯇꯤꯅꯥꯒꯤ ꯄꯩꯁꯥ ꯄꯨꯊꯣꯛ ꯄꯨꯊꯣꯛꯑꯅꯤ ꯑꯗꯨꯒ ꯑꯥꯔꯖꯦꯟꯇꯤꯅꯥ ꯉꯝꯅ ꯉꯝꯃꯗꯤ ꯅꯪꯅ ꯑꯩꯒꯤ ꯄꯩꯁꯥꯗꯣ ꯂꯧꯗꯣꯏꯅꯦꯕ ꯑꯥꯔꯖꯦꯟꯇꯤꯅꯥ ꯁꯤꯈ꯭ꯔꯗꯤ ꯑꯩꯅ ꯑꯩꯅ ꯅꯪꯒꯤ ꯄꯩꯁꯥꯗꯣ ꯂꯧꯗꯣꯏꯕ
ꯑꯣ ꯑꯣ ꯑꯣ ꯇꯕ꯭ꯔꯣ ꯑꯗꯨ ꯅꯨꯃꯤꯠꯇ ꯈꯟꯅꯁꯦ ꯏꯃꯥꯟꯅꯕꯤꯒꯣꯏ ꯈꯟꯅꯈꯤꯒꯦ
ꯁꯤ
ꯎꯝ ꯌ ꯃꯥ꯭ ꯔ
ꯑꯩꯅ ꯑꯁ ꯍꯣꯏ ꯑꯗꯨꯕꯨꯁꯨ ꯌꯥꯏꯀꯣ ꯑꯗꯨꯒ ꯐꯥꯏꯅꯦꯜ ꯈꯋ꯭ꯥꯏ ꯐꯥꯏꯅꯦꯜꯗ ꯀꯣ ꯑꯗꯨ ꯇꯧꯕꯅ ꯅꯨꯡꯉꯥꯏꯗꯧ ꯃꯥꯜꯂꯦꯕ ꯑꯩꯅ ꯈꯟꯕꯁꯤꯅ
ꯈꯋꯥ ꯈꯋꯥꯥꯏꯗ ꯌꯦꯡꯕ ꯅꯨꯡꯉꯥꯏꯗꯣꯏꯁꯦ ꯏꯁꯄꯦꯟ ꯍꯪꯆꯤ ꯁꯥꯟꯅꯒꯗꯕꯗꯣ ꯏꯁꯄꯦꯟꯒ
ꯗꯣ ꯍꯣ ꯍꯣꯏ ꯍꯣꯏ ꯃꯥꯅꯦ ꯏꯁꯄꯦꯡ ꯉꯝꯗꯧ ꯃꯥꯟꯗꯦꯗ ꯑꯩꯅ ꯈꯟꯕꯗ
ꯏꯁ ꯏꯁꯄꯦꯟ ꯉꯝꯒ꯭ꯔꯗꯤ ꯑꯩ ꯄꯨꯟꯁꯤꯖꯤꯒ ꯆꯥꯛꯀ ꯑꯝꯇ ꯆꯔꯔꯣꯏ ꯃꯃꯥ
ꯅꯪꯁꯨ ꯑꯗꯨꯗꯤ ꯍꯥꯏꯔꯅꯨꯍꯦ
ꯏꯁꯤꯡ ꯈꯤꯇꯪ ꯏꯁꯤꯡ ꯈꯛꯇ ꯊꯥꯛꯒ ꯌꯦꯡꯗꯣꯏꯅꯤ
ꯍꯦꯛ ꯁꯥꯟꯅꯕ ꯂꯣꯏꯕꯒ ꯆꯥꯛ ꯂꯝꯃꯦꯒ ꯍꯥꯏꯔꯛꯇꯧ ꯃꯥꯜꯂꯦꯗ ꯅꯪꯒꯤꯁꯦ
ꯏꯁ
ꯍꯥꯟꯅ ꯍꯥꯏꯔꯅꯨ ꯍꯥꯟꯅ ꯍꯥꯏꯔꯅꯨ
ꯑꯁꯦꯕꯅꯦ ꯉꯥꯡꯉꯤꯖꯦ ꯍꯌꯦꯡꯗꯒꯤ ꯂꯩꯔꯕꯅꯤ ꯃꯣꯏꯒꯤ ꯉꯝꯃꯅꯤ
ꯅꯤꯡꯉꯝꯃꯛꯇ꯭ꯔꯦꯀ ꯍꯥꯏꯒꯗꯧꯕ ꯃꯥꯟꯕ ꯅꯪꯁꯦ ꯁꯨꯃꯥꯏꯅ ꯍꯥꯏꯔꯒ ꯀꯣ
ꯎꯝ
ꯑꯗꯨꯗꯤ ꯐꯠꯇꯦꯗꯅ ꯅꯍꯥꯟ ꯅꯍꯥꯟ ꯑꯔꯖꯦꯟꯇꯤꯅꯥ ꯑꯔꯖꯦꯟꯦꯟꯇꯤꯅꯥꯒ
ꯁꯥꯟꯅꯕꯗꯨꯅꯦ ꯏꯃꯥꯟꯅꯕꯤꯅ ꯑꯥꯔꯖꯦꯟꯇꯤꯅꯥ ꯉꯝꯗ꯭ꯔꯗꯤ ꯃꯄꯨꯟꯁꯤꯗ ꯕꯣꯁ ꯁꯅꯥꯔꯣꯏꯅ ꯍꯥꯏꯕꯗꯣ
ꯑꯔꯖꯦꯟꯇꯤꯅꯥ ꯁꯤꯔꯗꯤ
ꯍꯣꯏ ꯏꯖꯤꯞꯀ ꯁꯅꯕ ꯅꯨꯃꯤꯠꯇꯣ
ꯎꯝ
ꯏ ꯌꯥꯝ ꯀꯥꯏꯑꯦꯕ ꯑꯗꯨꯅ ꯏꯃꯥꯟꯕꯤꯗꯨꯅ ꯎꯝ ꯑꯥꯔꯖꯦꯟꯇꯤꯅꯥ ꯉꯝꯗ꯭ꯔꯗꯤ ꯃꯄꯨꯟꯁꯤꯗ ꯕꯣꯁ ꯅꯥꯔꯣꯏꯒ ꯅꯠꯇꯦ ꯕꯣ ꯌꯦꯡꯉꯔꯣꯏ ꯀ ꯍꯥꯏꯕꯅꯦꯕ ꯑꯗꯨꯒ ꯑꯁ ꯉꯝꯔꯛꯄꯒꯤꯀꯣ
ꯎꯝ
ꯍꯔꯥꯎ ꯍꯔꯥꯎꯅ ꯌꯦꯡꯒ꯭ꯔꯦ ꯍꯧꯖꯤꯛꯇꯤ ꯑꯇꯩ ꯑꯇꯩꯒꯤ ꯁꯥꯟꯅꯕ ꯌꯦꯡꯗ꯭ꯔꯁꯨ ꯑꯔꯖꯦꯟ ꯇꯤꯅꯒꯤꯗꯤ ꯑꯗꯨꯝ ꯌꯦꯡꯉꯦꯕ
ꯑꯗꯣ ꯅꯪ ꯆꯍꯤ ꯑ ꯅꯪ ꯆꯍꯤꯒ ꯀꯌꯥ ꯁꯨꯔꯒꯦ
ꯀꯩꯗꯧꯔꯒꯦ ꯍꯪꯉꯛꯀꯅꯨ ꯍꯅꯨꯕꯤꯅꯦ ꯑꯩ
ꯑꯣ ꯍꯅꯨꯕꯤ ꯑꯣꯏꯒꯦꯔꯥ
ꯍꯥꯟꯅꯨꯕꯤ ꯑꯣꯏꯔꯒꯦꯔꯥ ꯅꯍꯥ ꯑꯣꯏꯒꯦꯔꯥ
ꯃꯤꯅ ꯐꯣꯟ ꯇꯧꯔꯛꯑꯗꯤ ꯁꯨꯃꯥꯏꯅ ꯍꯥꯏꯕꯀꯣ ꯃꯧꯔꯣ ꯂꯩꯁꯥ ꯊꯥꯕꯤꯔꯣ ꯍꯪꯔꯛꯀꯅꯤ ꯂꯩꯁꯥꯕꯤ ꯑꯣꯏꯔꯁꯨ ꯀꯩꯁꯨ ꯀꯥꯏꯗꯦ ꯃꯧ ꯑꯣꯏꯔꯁꯨ ꯀꯩꯁꯨ ꯀꯥꯏꯗꯦ ꯀꯥ ꯍꯥꯏꯕꯗꯨ ꯑꯗꯨꯗꯤ ꯑꯗꯨꯝ ꯋꯥꯔꯤ ꯁꯥꯕꯗꯣ ꯑꯩꯅ
ꯃꯤꯅ ꯑꯗꯨꯃꯥꯏꯅ ꯍꯥꯡ ꯑꯗꯨꯃꯥꯏꯅ ꯍꯥꯡꯉꯤ ꯅꯪꯗꯤ ꯀꯔꯤ ꯄꯥꯎꯈꯨꯝ ꯄꯤꯕ
ꯑꯩꯅ ꯍꯅꯨꯕꯤ ꯐꯣꯡꯗꯤꯕ
ꯅꯪꯕꯨ ꯍꯥꯟꯅꯨꯕꯤꯔꯣ
ꯍꯅꯨꯕꯤꯅꯦ ꯍꯅꯨꯕꯤ
ꯑ ꯍꯅꯨꯕꯤ ꯃꯈꯣꯟ ꯃꯥꯟꯗꯕ
ꯂꯣꯏꯔꯦꯍꯦ ꯅꯪꯁꯨ ꯍꯥꯅꯨꯕꯤ ꯃꯈꯣꯟ ꯃꯥꯟꯗꯦ ꯍꯥꯏꯕꯗꯤ ꯑꯣ ꯏꯁ ꯄꯨꯡ ꯀꯌꯥꯗ ꯇꯨꯝꯗꯣꯏꯅꯣ
ꯈꯪꯗꯦꯗ ꯄꯨꯡꯁꯤ ꯄꯨꯡ ꯑꯃꯥ ꯕꯥꯔꯣ ꯃꯈꯥꯏ ꯑꯃꯥ ꯑꯗꯨꯗꯤ ꯇꯨꯝꯃꯅꯤ ꯇꯨꯝꯕꯗꯤ
ꯑꯣ ꯑꯗꯨꯋꯥꯏꯗ ꯇꯨꯝꯕ꯭ꯔꯣ
ꯎꯝ
ꯑꯗꯨ ꯃꯩꯗꯤ ꯂꯥꯛꯄ꯭ꯔꯣ ꯅꯣꯏꯔꯣꯝꯗ
ꯃꯩꯗꯤ ꯂꯥꯛꯑꯦ
ꯎꯝ ꯉꯁꯥꯏ ꯅꯨꯄꯥ ꯑꯃꯥꯅ ꯑꯩꯁꯦ ꯁꯤꯗ ꯂꯩꯕꯗꯤ ꯊꯥ ꯑꯅꯤ ꯑꯍꯨꯝꯒꯨꯝꯕꯗꯤ ꯁꯨꯔꯦ ꯍꯥꯏꯗꯤ ꯃꯥꯗꯣ ꯎꯝ ꯈꯪꯗꯦ ꯃꯥꯒꯤ ꯃꯥꯅ ꯃꯐꯝꯗꯣ ꯍꯣꯡ ꯍꯣꯡꯉꯒ ꯇꯧꯕ꯭ꯔꯥ ꯑꯗꯨꯗꯤ ꯈꯪꯗꯦꯀꯣ ꯑꯅꯛ ꯄꯗ ꯂꯩꯕꯗ ꯃꯥꯁꯦ ꯑꯩꯅ ꯆꯔꯁꯀꯨꯝꯕ ꯆꯠꯄ꯭ꯔꯣ ꯍꯥꯏꯔꯒ ꯆꯥꯔꯁ ꯃꯐꯝ ꯆꯞ ꯆꯥꯕ ꯈꯪꯗꯦ ꯍꯥꯏ
ꯆꯔꯁꯀꯤ ꯆꯞ ꯆꯥꯕ ꯃꯐꯝꯗꯤ ꯈꯪꯗꯦꯒ ꯍꯥꯏ
ꯅꯃꯥꯟꯅꯕꯤꯁꯤꯡꯗꯤ
ꯂꯩ ꯃꯅꯨꯡꯗ ꯂꯩ ꯆꯥꯛ ꯈꯔꯅ ꯆꯥꯕ ꯈꯔꯅ ꯊꯣꯡꯕ ꯑꯣꯏꯔꯝ ꯉꯁꯤꯗꯤ ꯈ꯭ꯋꯥꯏ ꯉꯟꯕ ꯉꯟꯅ ꯑꯩꯈꯣꯏꯗꯒꯤ ꯃꯃꯥꯡꯗ ꯑꯅꯤ ꯆꯥꯔꯦ ꯑꯗꯨꯒ ꯑꯩꯈꯣꯏꯅ ꯑꯅꯤ ꯁꯨꯕꯅꯦ ꯆꯥꯛ ꯆꯥꯕ ꯉꯟꯕꯁꯦ ꯉꯁꯤꯗꯤ ꯅꯪꯁꯨ ꯂꯝꯕꯤ ꯆꯠꯄ ꯃꯥꯜꯂꯤꯗ
ꯎꯝ ꯅꯃꯥꯟꯅꯕꯤꯁꯤꯡꯁꯦ ꯊꯥꯕꯛ ꯌꯥꯝ ꯐꯥꯕ ꯃꯥꯜꯂꯦꯀꯣ
ꯍꯥ ꯑꯗꯨꯝ ꯎꯄꯥꯏ ꯂꯩꯇꯦꯗꯅ ꯐꯥꯔꯦ ꯐꯩ ꯍꯥꯏꯁ ꯍꯥꯏꯕ ꯇꯥꯔꯦ
ꯅꯪꯗꯤ
ꯑꯩꯗꯤ ꯐꯠꯇꯦꯗ
ꯑꯩ ꯅꯥꯛꯇ ꯂꯩꯔꯀꯥꯟꯗ ꯐꯥꯗꯣꯏꯕ
ꯑꯣ
ꯐꯥꯍꯟꯕ ꯉꯝꯒꯗ꯭ꯔꯣ ꯅꯪꯅ
ꯑꯦꯖꯤꯅꯣ
ꯅꯪꯅ ꯐꯥꯍꯟꯕ ꯉꯝꯒꯗ꯭ꯔꯣ
ꯑꯦ ꯉꯝꯅꯤ ꯀꯩꯅꯣ
ꯑꯣ ꯉꯃꯗꯤ ꯌꯦꯕ ꯇꯥꯔꯦꯗꯅ
ꯌꯥꯝ ꯅꯨꯡꯁꯤꯅ ꯏꯪ ꯏꯪ ꯇꯞꯅ ꯉꯥꯡꯉꯗꯤ ꯅꯪ